ꯍꯜꯂꯣ
ꯆꯥꯛ ꯆꯥꯔꯕ꯭ꯔꯣ ꯀꯩꯗꯧꯔꯤꯒꯦ
ꯆꯥꯔꯦ ꯐꯃꯨꯡꯗ ꯍꯤꯞꯄꯒ ꯂꯩꯌꯦ ꯆꯥꯛ ꯂꯣꯏꯔꯒ ꯅꯪꯗꯤ
ꯑꯩꯁꯨ ꯍꯧꯖꯤꯛꯅ ꯆꯥꯔꯦ
ꯀꯔꯤ ꯍ‌ꯦꯟꯖꯥꯡ ꯆꯥꯔꯤꯒꯦ ꯅꯪꯗꯤ
ꯉꯁꯤ ꯎꯝ ꯈꯥꯃꯦꯟ ꯑꯈꯥꯕꯗꯨ
ꯑ
ꯅꯪꯗꯤ
ꯑꯈꯣꯏ ꯍꯪꯒꯥꯝ ꯆꯝꯐꯨꯠ ꯆꯥꯏ
ꯎꯁ‌ꯏ ꯍꯪꯒꯥꯝ ꯀꯗꯥꯏꯗꯒꯤ ꯂꯧꯕ꯭ꯔꯥ
ꯌꯨꯝꯗ ꯎꯝ ꯊꯥꯕ ꯅꯍꯥꯟꯗꯣ ꯑꯗꯣ ꯆꯥꯕ ꯌꯥꯕꯅꯤ ꯉꯁꯤ ꯁꯤ ꯍꯪꯒꯥꯝ ꯆꯝꯐꯨꯠ ꯆꯥꯏ ꯉꯁꯤ ꯈꯤꯇꯪ ꯆꯥꯕꯒꯤ ꯍꯥꯎꯋꯦ
ꯑꯣ ꯍꯧꯎꯔꯝꯃꯅꯤ
ꯎꯝ ꯉꯁꯤꯗꯤ
ꯍꯪꯒꯥꯝꯁꯦ ꯆꯥꯕ ꯐꯪꯗ꯭ꯔꯦꯗ ꯍꯧꯖꯤꯛꯀꯥꯟꯁꯦ
ꯎꯝ ꯐꯪꯗ‌ꯤ ꯐꯪꯗ꯭ꯔꯦ
ꯎꯝ
ꯇꯨꯝꯃꯕꫭ ꯅꯪꯗꯤ
ꯇꯨꯝꯗ꯭ꯔꯤꯗ
ꯑꯣ ꯉꯁꯤꯗꯤ ꯀꯥꯏ ꯆꯠꯂꯦ ꯂꯩꯕ꯭ꯔꯣ ꯌꯨꯝꯗ ꯀꯣꯏꯕ ꯆꯠꯄ꯭ꯔꯣ
ꯍꯣꯏ ꯀꯣꯏꯕꯁꯨ ꯆꯠꯂꯦ ꯑꯗꯨꯝ ꯂꯩꯌꯦꯗ
ꯑ
ꯀꫭꯏꯕ ꯆꯥꯠꯔꯒ ꯄꯨꯡ ꯑꯃ ꯑꯗꯨꯋꯥꯏꯗ ꯍꯜꯂꯛꯑꯦ
ꯁꯟꯗꯦꯗ ꯀꫭꯏꯕ ꯆꯠꯀꯗꯧꯕꯅꯦ ꯑꯁ ꯌꯥꯝꯗ ꯂꯩꯃꯟꯕꯒꯤ ꯌꯥꯗ꯭ꯔꯦ
ꯍꯣꯏ ꯅꯪꯗꯤ
ꯑꯩꯁꯨ ꯀꯣꯏꯕ ꯆꯠꯂꯦ ꯏꯃꯥꯟꯅꯕꯤꯒꯤ ꯃꯁꯝ ꯏꯁ ꯎꯝ ꯇꯤꯡꯍꯟꯕꯤꯒꯤ ꯑꯗꯣ ꯃꯥꯒꯤ ꯃꯁꯝ ꯀꯣꯛ ꯂꯨꯕꯗꯨ ꯆꯠꯂꯦ ꯑꯃꯨꯛꯀ ꯑꯁ ꯇꯨꯝꯃꯦ ꯑꯃꯨꯛꯀ ꯍꯩ ꯆꯥꯔꯦ ꯑꯃꯨꯛꯀ ꯑꯁ ꯀꯩ ꯀꯩꯅꯣ ꯌꯥꯝ ꯆꯠꯂꯦ ꯉꯁꯤꯗꯤ
ꯍꯩꯁ ꯅꯨꯡꯉꯥꯏꯔꯤꯅꯦ
ꯑꯦ ꯆꯠꯃꯥꯟꯕꯒꯤ ꯋꯥꯃꯟꯕꯒꯤ ꯍꯧꯖꯤꯛ ꯑꯁ ꯉꯥꯟ ꯉꯥꯟꯁꯨ ꯉꯥꯟ ꯇꯨ ꯋꯥꯈ꯭ꯔꯕꯗꯣ ꯐꯝꯕꯨꯡꯗ ꯔꯦꯁ ꯇꯧꯔꯒ ꯂꯩꯔꯤꯅꯦ
ꯑꯣ
ꯍꯌꯦꯡꯗꯤ ꯀꯥꯏ ꯆꯠꯂꯤꯅꯣ ꯅꯪꯗꯤ ꯂꯩꯒꯗ꯭ꯔꯣ
ꯍꯌꯦꯡ ꯂꯩꯒꯅꯤꯗ
ꯑꯣ
ꯅꯪꯗꯤ
ꯑꯩꯁꯨ ꯂꯩꯒꯅꯤ
ꯏꯃꯥꯟꯅꯕꯤꯈꯣꯏ ꯑꯁ ꯅꯣꯡ ꯐꯔꯗꯤ ꯎꯁꯣꯏꯗꯣ ꯊꯤꯕ ꯆꯠꯁꯦ ꯍꯥꯏꯅ ꯈꯟꯕꯅꯦ ꯌꯥꯗꯦ ꯅꯣꯡꯁꯦ
ꯊꯤꯕ ꯍꯥꯏꯔꯤꯅꯦ
ꯅꯣꯡꯁꯦ ꯈꯔ ꯑꯁ ꯅꯨꯡꯁꯥ ꯁꯥꯇ꯭ꯔꯗꯤ ꯎꯁꯣꯏ ꯃꯐꯝꯗꯤ ꯀꯥꯡ ꯌꯥꯝꯕꯅꯤꯕ
ꯎꯝ
ꯑꯗꯨꯒ ꯑꯩꯕꯒꯤ ꯇꯟꯕ ꯑꯃꯒ
ꯍꯣꯏ
ꯀꯥꯡ ꯌꯥꯝꯃꯟꯕꯒꯤ
ꯎꯝ
ꯌꯦꯔꯨꯝꯒꯤ ꯃꯀꯨꯗꯣ ꯄꯥꯏꯒ ꯆꯠꯁꯦ ꯍꯥꯏꯕ ꯑꯩꯅ ꯑꯦ
ꯅꯣꯡ ꯅꯣꯡ ꯆꯨꯕꯒꯤ ꯀꯥꯡ ꯌꯥꯝ ꯂꯣꯏ ꯌꯥꯝ ꯂꯩꯔꯝꯅꯤꯕ
ꯎꯝ ꯀꯥꯡ ꯆꯤꯛꯇꯕꯒꯤ ꯀꯔꯤꯝ ꯂꯩ ꯑꯗꯨꯅ
ꯑꯣ ꯂꯩꯗꯤ ꯂꯩꯌꯦ ꯅꯣꯡ ꯆꯨꯗꯤ ꯂꯝꯕꯤ ꯆꯠ ꯄꯗꯣ ꯅꯨꯡꯉꯥꯏꯇꯕ ꯅꯨꯡꯁꯥ ꯁꯥꯗꯤ ꯑꯗꯨꯝ ꯀꯪꯕꯒꯤ ꯂꯝꯕꯤꯁꯨ ꯅꯥꯗ꯭ꯔꯤꯗꯅ ꯑꯗꯨ ꯑꯣꯏꯕꯒꯤ ꯑꯩꯅ ꯅꯨꯡꯁꯥ ꯁꯥꯕꯀꯥꯟ ꯆꯠꯁꯦ ꯍꯥꯏꯕ
ꯎꯝ
ꯎꯁꯣꯏꯁꯨ ꯃꯈꯜ ꯑꯃ ꯑꯅꯤ ꯂꯩꯗꯅ
ꯑꯥ
ꯑꯥ
ꯆꯥꯎꯕꯩ ꯖꯥꯠꯇꯔꯥ ꯄꯤꯛꯄꯩ ꯖꯥꯠꯇꯔꯥ ꯂꯧꯔ ꯗꯧꯁꯦ
ꯑ ꯃꯀꯨ ꯌꯥꯝꯕꯗꯣ
ꯑꯣ ꯑꯣ
ꯎꯁꯣꯏꯁꯨ ꯃꯈꯜ ꯌꯥꯝꯕꯅꯤꯅ ꯍꯥꯏꯕ ꯍꯩꯇꯦ
ꯎꯝ
ꯍꯤꯟꯖꯥꯡꯒ ꯆꯥꯅꯕꯗꯣ ꯑ ꯍꯥꯎ ꯁꯧꯒ꯭ꯔꯤꯒꯤ ꯍꯋꯥꯏꯖꯥꯔ ꯍꯥꯞ ꯍꯥꯞꯄ ꯑꯃ ꯂꯩꯅ ꯎꯁꯣꯏ ꯑꯃ ꯑꯍꯥꯎꯕꯗꯣ ꯁꯥꯡꯉꯒ ꯑꯁ ꯑꯗꯨ ꯎꯁꯣꯏ ꯗꯣ ꯍꯥꯎꯏ
ꯍꯣꯏ
ꯆꯥꯁꯨ ꯍꯥꯏꯋꯥ ꯑꯗꯨꯨ ꯎꯁꯣꯏꯗꯣ
ꯎꯝ ꯍꯥꯎꯏ
ꯑꯩꯈꯣꯏ ꯅꯛꯄꯒꯤ ꯆꯠꯁꯦꯔꯥ ꯍꯥꯏꯅ ꯈꯟꯕ
ꯀꯅꯥ ꯀꯅꯥ ꯁꯠꯀꯗꯕ
ꯏꯃꯥꯟꯅꯕꯤꯒ ꯈꯪꯅꯩ ꯆꯠꯁꯤ ꯍꯥꯏ ꯍꯥꯏꯔꯕꯅꯦ ꯑꯗꯣ ꯆꯠꯀꯗ꯭ꯔꯥ ꯆꯠꯂꯣꯏꯗ꯭ꯔꯥ ꯈꯪꯗꯦ ꯅꯣꯡ ꯆꯨꯔꯗꯤ ꯑꯃꯨꯛꯀ ꯇꯟꯕ ꯂꯝꯕꯤ ꯅꯥꯟꯕꯒꯤ ꯀꯥꯡꯒ ꯌꯥꯝꯕꯅꯦ
ꯎꯝ
ꯑꯗꯨꯝ ꯆꯠꯂꯦ ꯅꯍꯥꯟꯁꯨ ꯑꯈꯣꯏ ꯏꯃꯥꯟꯅꯕ ꯑꯅꯤꯒ ꯆꯠꯂꯦ ꯏꯃꯥꯟꯕꯤ ꯑꯝ ꯑꯅꯤꯅꯦ ꯏꯃꯥꯟꯅꯕꯤ ꯍꯠ ꯏꯃꯥꯟꯅꯕ ꯑꯅꯤꯅꯦ ꯏꯃꯥꯟꯕꯤ ꯑꯅꯤꯅꯦ ꯑꯩꯈꯣꯏ ꯃꯉꯥ ꯆꯠꯂꯦ
ꯎꯏꯁ ꯅꯨꯡꯉꯥꯏꯔꯝꯅꯤꯍꯦ
ꯑꯥ ꯍꯥ ꯅꯨꯡꯉꯥꯏꯌꯦ ꯑꯗꯨ ꯂꯧꯔꯒ ꯑ ꯎꯪ ꯌꯦꯟꯒ ꯆꯥꯕꯈꯣꯏ
ꯌꯦꯟꯒ
ꯑꯥ
ꯑꯁ
ꯈꯨꯗꯛ ꯈꯨꯗꯛꯇ ꯇꯧꯔꯒ ꯆꯥꯕꯅꯤ ꯑꯩꯈꯣꯏ
ꯑꯗꯨꯅ ꯅꯨꯡꯉꯥꯏꯕꯅꯤ
ꯎꯝ ꯆꯠ ꯇꯧꯁꯦ ꯍꯥꯏꯅ ꯇꯧꯔꯗꯤꯀꯣ ꯁꯨꯡ ꯊꯣꯡ ꯊꯣꯡꯗꯕ ꯈꯨꯗꯥꯛ ꯈꯨꯗꯥꯛꯇ ꯇꯧꯕꯗꯣ ꯍꯦꯟꯅ ꯅꯨꯡꯉꯥꯏ
ꯍꯣꯏ
ꯇꯧꯔꯗꯤ ꯑꯁ ꯑꯩ ꯅꯪꯗꯦ ꯁꯪꯗꯦ ꯑꯗꯨꯝ ꯇꯧꯔꯛꯒꯅꯦꯕ ꯃꯤꯗ ꯈꯨꯗꯛꯇ ꯇꯧꯔꯗꯤ ꯑꯁ ꯑꯗꯨꯝ ꯆꯠꯂꯦꯕ ꯄ꯭ꯂꯥꯟ ꯇꯧꯕꯁꯦ ꯌꯥꯗꯦ ꯑꯗꯨꯝ
ꯄ꯭ꯂꯥꯟ ꯇꯧꯗꯕꯤꯗ ꯇꯧꯒꯗꯕꯅꯦ
ꯎꯝ
ꯀꯣꯏꯕꯒꯨꯝꯕ ꯆꯠꯄꯒꯨꯝꯕꯗꯗꯤ
ꯎꯝ
ꯅꯣꯏꯁꯨ ꯄ꯭ꯂꯥꯟ ꯇꯧꯔꯒ ꯅꯣꯏꯁꯨ ꯀꯣꯏꯕ ꯆꯠꯂꯣꯕ
ꯈꯪꯗꯦꯗ ꯀꯣꯏꯁꯨ ꯀꯣꯏꯅꯤꯡꯗꯦꯗ
ꯃꯧꯁꯤꯡꯁꯨ ꯆꯥꯟꯅꯩꯗꯅ
ꯅꯣꯡꯃ ꯉꯥꯅꯨ ꯆꯥꯁꯦ ꯍꯥꯏꯅ ꯑꯩꯈꯣꯏꯁꯨ ꯄ꯭ꯂꯥꯟ ꯇꯧꯔꯒ ꯂꯩꯕꯅꯦ ꯑꯗꯨ ꯈꯪꯗꯦ
ꯄ꯭ꯂꯥꯟ ꯇꯧꯕꯁꯦ ꯑꯁ ꯊꯨꯡꯒꯟꯗꯦꯅꯦ ꯀꯩꯗꯧꯕꯤꯔꯣ ꯈꯪꯗꯦ ꯄ꯭ꯂꯥꯟ ꯇꯧꯗꯕꯤꯅ ꯆꯠ ꯄꯅ ꯍꯦꯟꯅ ꯅꯨꯡꯉꯥꯏ
ꯎꯝ
ꯂꯩꯇ꯭ꯔꯁꯨ ꯈꯨꯗꯛꯇ ꯆꯠꯄꯗꯣ
ꯎꯝ ꯅꯃꯈꯣꯏꯗꯤ ꯇꯨꯝꯈ꯭ꯔꯕ꯭ꯔꯣ
ꯇꯨꯝꯗ꯭꯭ꯔꯤꯗ ꯍꯧꯖꯤꯛ ꯇꯨꯝꯕꯒꯤ
ꯕꯣꯜ ꯀ ꯌꯦꯡꯕ꯭ꯔ ꯍꯧꯖꯤꯛꯀꯥꯟꯁꯤ ꯅꯪ
ꯑꯁ ꯑꯩꯗꯤ ꯌꯦꯡꯗꯦ ꯅꯪꯗꯤ ꯌꯦꯡꯕ꯭ꯔꯣ ꯕꯣꯜ
ꯑꯁ ꯌꯦꯡꯒꯦꯁꯨ ꯍꯥꯏꯗꯦꯗ ꯌꯦꯡꯅꯤꯡꯗꯦ
ꯎꯁ ꯊꯦꯡ ꯊꯦꯡꯉꯦ ꯃꯣꯏ ꯕꯣꯜꯗꯣ ꯑꯁ ꯑꯩꯈꯣꯏꯒꯤ ꯑꯩꯈꯣꯏꯒꯤ ꯄꯨꯡꯒ ꯆꯥꯟꯅꯗꯕꯅꯤꯅ
ꯎꯝ
ꯄꯨꯡ ꯇꯔꯥ ꯄꯨꯡ ꯇꯔꯥꯃꯊꯣꯏ ꯄꯨꯡ ꯑꯅꯤ ꯑꯗꯨꯋꯥꯏꯗ ꯑꯣꯏꯕ ꯑꯁ ꯀꯅꯥ ꯑꯗꯨ ꯉꯥꯏꯕ ꯉꯝ ꯉꯝꯗꯦ
ꯎꯝ
ꯌꯦꯡꯕ ꯂꯥꯎꯅꯗꯤ ꯀꯧꯔꯛꯑꯦ ꯑꯁ ꯌꯦꯡꯕ ꯇꯟꯕꯒꯤ ꯑꯁ ꯊꯣꯛꯄꯗꯣ ꯆꯠꯊꯣꯛ ꯆꯠꯁꯤꯟꯗꯣ
ꯎꯝ ꯎꯝ
ꯅꯣꯏꯅꯁꯨ ꯌꯦꯡꯕ꯭ꯔꯣ ꯌꯦꯡꯕ ꯌꯥꯕ꯭ꯔꯣ
ꯈꯪꯗꯦ ꯌꯦꯡꯗꯦꯗ
ꯎꯝ ꯕꯣꯜꯁꯨ ꯌꯦꯡꯕꯗꯤ ꯅꯨꯡꯉꯥꯏꯕꯅꯦ ꯌꯦꯡꯕ ꯍꯧꯈ꯭ꯔꯗꯤ
ꯍꯣꯏ ꯕꯣꯜꯒꯁꯨ ꯌꯦꯡꯅꯤꯡꯗꯦꯗ ꯑꯩꯗꯤ
ꯈꯨꯟꯗ ꯀꯨꯝꯕ ꯑ ꯈ꯭ꯔꯤꯁꯃꯥꯁ ꯃꯇꯝꯗ ꯍꯦꯟꯅꯗꯤ ꯇꯨꯝ ꯕꯣꯜ ꯂꯩꯅꯩꯩꯅ ꯃꯤꯁꯤꯡꯗꯤ ꯈꯨꯟ ꯈꯨꯟ ꯈꯨꯗꯤꯡꯗꯤ ꯑꯗꯨꯒꯨꯝꯕꯗ ꯅꯨꯡꯉꯥꯏ
ꯍꯣꯏ
ꯅꯣꯏ ꯈꯨꯟꯁꯨ ꯑꯗꯨꯃꯥꯏ ꯇꯧꯕ꯭ꯔꯣ
ꯑꯗꯨꯃꯥꯏ ꯇꯧꯋꯦ ꯍꯣꯏ ꯅꯨꯡꯉꯥꯏꯕꯤꯅꯤꯗ ꯑꯗꯨꯗꯤ
ꯎꯝ
ꯇꯤꯚꯤꯗ ꯌꯦꯡꯕꯗꯣ ꯑꯗꯣ ꯅꯨꯡꯉꯥꯏꯇꯦꯕ
ꯍꯣꯏ ꯑꯁꯦꯡꯕ ꯌꯦꯡꯅꯤꯡꯕꯩ ꯅꯨꯡꯉꯥꯏ ꯅꯨꯡꯉꯥꯏꯀꯣ ꯇꯤꯚꯤꯗ ꯌꯦꯡꯕꯁꯦ ꯁꯦꯡꯗꯕꯒꯨꯝ ꯇꯧꯒꯨꯝ ꯇꯧꯋꯦ
ꯎꯝ ꯗ꯭ꯔꯃꯥ ꯌꯦꯡꯕꯒꯨꯝ ꯇꯧꯋꯤ ꯍꯥꯢꯌꯣ
ꯍꯣꯏ ꯑꯁꯦꯡꯕꯗꯤ ꯂꯥꯎꯕꯁꯨ ꯇꯥꯏ ꯀꯟꯅ ꯀꯟꯅ ꯉꯥꯡꯉꯁꯨ ꯇꯥ ꯑꯗꯨꯑꯣꯏꯕꯒꯤ ꯍꯦꯟꯅ ꯅꯨꯡꯉꯥꯏꯕ ꯑꯁꯦꯡꯕꯗꯤ
ꯎꯝ
ꯇꯤꯚꯤꯗ ꯌꯦꯡꯕꯗꯤ ꯌꯦꯡꯕ ꯅꯨ ꯅꯨꯡꯗꯤ ꯅꯨꯡꯉꯥꯏꯔꯝꯅꯤ ꯑꯗꯨ ꯑꯣꯏꯔꯁꯨ ꯇꯤꯚꯤ ꯑꯆꯧꯕꯗꯤ ꯍꯦꯟ ꯅꯨꯡꯉꯥꯏ ꯅꯨꯡꯗꯤ ꯅꯨꯡꯉꯥꯏꯔꯝꯅꯤ ꯄꯤꯛꯄ ꯈꯣꯏꯗꯤ ꯏꯁ ꯌꯦꯡꯐꯝ ꯈꯪꯉꯣꯏ
ꯎꯝ ꯕꯣꯜ ꯌꯦꯡꯕꯒꯤ ꯁꯔꯨꯛꯇꯨꯗꯤ ꯀꯣꯔꯤꯌꯟ ꯗ꯭ꯔꯃꯥꯒꯨꯝꯕ ꯌꯦꯡꯕꯅ ꯅꯨꯡꯉꯥꯏꯗ
ꯍꯣꯏ ꯄꯤ ꯈꯔꯗꯤ ꯐꯣꯟꯗꯁꯨ ꯌꯦꯡꯕ ꯃꯥꯜꯂꯦ ꯃꯣꯣꯗꯣ ꯐꯣꯟꯗ ꯌꯦꯡꯕ ꯃꯈꯣꯏꯗꯤ ꯑꯁ ꯌꯦꯡꯕ ꯄꯦꯜꯂꯝꯃꯣꯏ ꯄꯤꯛ ꯃꯟꯕꯒꯤ
ꯎꯝ
ꯑꯈꯣꯏꯐꯥꯎ ꯐꯣꯟ ꯄꯤꯛꯑꯗꯤ ꯌꯦꯡꯕ ꯅꯨꯡꯉꯥꯏꯇ꯭ꯔ ꯀꯥꯟꯁꯤꯗ
ꯎꯝ
ꯅꯪꯗꯤ ꯍꯨꯖꯤꯛꯀꯥꯟ ꯀꯩꯀꯩ ꯊꯕꯛ ꯇꯧꯔꯤꯔꯣ ꯑꯗꯨꯝ ꯂꯩꯕ꯭ꯔꯣ ꯌꯨꯝꯗ
ꯊꯕꯒ ꯇꯧꯗꯦꯗ ꯑꯗꯨꯝ ꯂꯩꯌꯦꯗ
ꯑꯣ
ꯃꯔꯛ ꯃꯔꯛꯇ ꯂꯥꯎ ꯆꯠꯂꯦ
ꯅꯪ ꯅꯣꯏ ꯂꯧꯗꯤ ꯅꯝꯂꯝꯅꯤꯅ ꯂꯥꯞꯄ꯭ꯔꯣ
ꯅꯥꯛꯑꯦ
ꯑꯣ
ꯄꯨꯡ ꯄꯨꯡ ꯃꯈꯥꯏꯒꯨꯝꯗꯤ ꯆꯠꯂꯤꯗ
ꯑꯣ ꯑꯗꯨꯗꯤ ꯅꯛꯏꯗꯅ
ꯎꯝ
ꯇꯝꯄꯥꯛ ꯂꯧꯔꯣ ꯅꯣꯏꯒꯤꯗꯣ
ꯍꯥ
ꯇꯝꯄꯥꯛ ꯂꯧꯔꯣ ꯆꯤꯡ ꯆꯤꯡ ꯂꯧꯔꯣ
ꯆꯤꯡ ꯆꯤꯡꯁꯨ ꯂꯩꯌꯦ ꯇꯝꯄꯥꯛꯂꯥꯎꯁꯨ ꯂꯩꯌꯦ
ꯑꯣ ꯌꯥꯝ ꯅꯨꯡꯉꯥꯏꯔꯝꯅꯤ ꯑꯗꯨ ꯑꯣꯏꯔꯗꯤ
ꯎꯝ
ꯑꯩ ꯂꯧ ꯂꯤꯡꯕ ꯍꯧꯔꯕꯣ ꯅꯣꯏꯔꯣꯝꯗꯗꯤ
ꯍꯥꯎꯗ꯭ꯔꯤꯗ ꯃꯤ ꯈꯔꯗꯤ ꯍꯧꯔꯦ ꯑꯩꯈꯣꯏꯗꯤ ꯍꯥꯎꯗ꯭ꯔꯤꯌꯦ ꯈꯪꯗꯦ ꯖꯨꯂꯥꯏ ꯑꯗꯨꯋꯥꯏꯗ ꯇꯧꯒꯦꯔꯣ
ꯑꯣ ꯂꯤꯡꯒꯗ꯭ꯔꯥ ꯅꯣꯏꯗꯤ ꯑꯗꯨꯝ ꯄꯝꯐꯦꯟ ꯇꯧꯒꯗ꯭ꯔꯥ ꯂꯤꯡꯒꯗ꯭ꯔꯥ
ꯂꯤꯡꯒꯅꯤ ꯀꯝꯐꯦꯟꯁꯨ ꯈꯔ ꯇꯧꯋꯤ
ꯇꯪꯈꯥꯏ ꯇꯪꯈꯥꯏ ꯇꯧꯅꯤ ꯍꯥꯏ
ꯑꯣ
ꯅꯣꯏꯗꯤ
ꯑꯩꯈꯣꯏꯁꯨ ꯈꯔ ꯂꯦꯡꯒꯅꯤ ꯈꯔ ꯄꯝꯐꯦꯟ ꯇꯧꯋꯦ ꯑꯩꯈꯣꯏꯁꯨ
ꯑꯣ ꯄꯝꯐꯦꯟꯗꯣ ꯑꯁ ꯇꯜꯂꯤꯗ ꯂꯤꯡꯕꯅ ꯍꯦꯟꯅ ꯅꯨꯡꯉꯥꯏ ꯍꯣꯏ
ꯂꯤꯡꯕꯁꯨ ꯃꯤ ꯌꯥꯝ ꯆꯡ ꯃꯟꯕꯒꯤꯀꯣ ꯑꯁ ꯋꯥꯏꯕ ꯆꯥꯛ ꯌꯦꯟꯁꯥꯡ ꯊꯣꯡꯕꯒꯨꯝꯕꯗꯣ ꯑꯁ ꯋꯥꯌꯦꯕ ꯃꯤ ꯌꯥꯝ ꯆꯪꯉꯗꯤ
ꯎꯝ
ꯑꯆꯥ ꯑꯊꯛ ꯀꯤꯁꯨ ꯂꯩꯅ ꯃꯤ ꯃꯌꯥꯝ ꯃꯤ ꯇꯔꯥꯃꯨꯛ ꯍꯦꯟꯗꯤ ꯄꯩꯁꯥ ꯂꯩꯗꯤ ꯅꯦꯛꯄ ꯌꯥꯕ
ꯑꯁ ꯀꯗꯥꯏꯗꯒꯤꯅꯣꯗ ꯑꯩꯈꯣꯏꯁꯨ ꯑꯃꯨꯛꯀ ꯏꯟꯁꯥꯡ ꯊꯣꯡꯒꯅꯤ
ꯎꯝ
ꯐꯤ ꯃꯍꯥꯏꯒꯨꯝꯕ ꯂꯥꯎꯒꯅꯤ ꯀꯣ
ꯎꯝ ꯊꯕꯛ ꯌꯥꯝ ꯆꯪꯉꯤ ꯂꯧ ꯂꯤꯡꯕꯁꯨ
ꯀꯔꯤꯕꯣ
ꯂꯥꯎ ꯂꯤꯡꯕꯁꯨ ꯊꯕꯛ ꯌꯥꯝ ꯆꯪꯉꯦꯕ
ꯍꯣꯏ
ꯑꯦꯟꯖꯥꯡꯒꯨꯝꯕ ꯊꯣꯡꯉꯁꯨ ꯃꯊꯦꯜ ꯑꯃꯈꯛꯇ ꯅꯠꯇꯦ ꯑꯅꯤ ꯑꯍꯨꯝ ꯑꯃꯨꯛꯀ ꯇꯧꯔꯒꯅꯤ
ꯎꯝ
ꯑꯁ ꯋꯥꯕꯅꯦ ꯋꯥꯕ ꯑꯃꯅꯦ ꯂꯧ ꯂꯤꯡꯕꯁꯨ ꯅꯣꯡ ꯆꯨꯔꯗꯤ ꯑꯃꯨꯛꯀ ꯕꯤꯠ ꯂꯩꯇꯕ ꯂꯧ ꯂꯤꯡꯕꯀꯥꯟꯗ ꯅꯣꯡꯆꯨꯕꯁꯦ ꯅꯨꯡꯉꯥꯏꯇꯦꯀꯣ
ꯍꯣꯏ
ꯆꯥꯛ ꯆꯥꯕ ꯂꯣꯏꯔꯀꯥꯟꯗꯤ ꯆꯨꯔꯗꯤ ꯈꯔ ꯐꯩ ꯆꯥꯛ ꯆꯥꯗ꯭ꯔꯤꯉꯩꯗ ꯆꯨꯔꯗꯤ ꯀꯩ ꯍꯥꯏꯁꯤꯔꯥ ꯂꯩꯕ ꯅꯨꯡꯉꯥꯏꯇꯦꯕ
ꯍꯣꯏ
ꯇꯟꯕꯒꯨꯝ ꯇꯧꯑꯦꯕ ꯍꯪꯒꯣꯏꯕꯒꯨꯝ ꯇꯧꯕ ꯆꯥꯛ ꯆꯥꯗ꯭ꯔꯤꯉꯩꯗ ꯏꯁꯤꯡꯗ ꯆꯥꯔꯒꯥ ꯆꯥꯕ ꯂꯣꯏꯔꯀꯥꯟꯗ ꯅꯣꯡ ꯇꯥꯔꯒꯁꯨ ꯀꯥꯏꯗꯦꯕ
ꯍꯣꯏ ꯆꯥꯗ꯭ꯔꯤꯉꯩꯗ ꯂꯤꯡꯉꯗꯤ ꯀꯩꯅꯣ ꯑꯃꯨꯛꯀ ꯐꯤꯔꯣꯟ ꯆꯣꯠꯀꯅꯤꯀꯣ
ꯎꯝ ꯍꯣꯡꯖꯤꯟ ꯍꯣꯡꯗꯣꯛꯀꯤ ꯑꯁ ꯋꯥꯏ
ꯎꯝ
ꯅꯣꯏꯗꯤ ꯍꯧꯖꯤꯛꯀꯥꯟ ꯀꯔꯤ ꯀꯔꯤ ꯏꯟꯁꯥꯡ ꯆꯥ